ꯍꯜꯂꯣ
ꯑꯥ
ꯆꯁꯨꯔꯕꯣ
ꯆꯥꯔꯦ ꯆꯥ ꯊꯣꯛꯄ ꯉꯥꯏꯍꯥꯛ ꯑꯣꯏꯔꯦ
ꯑꯣ ꯀꯩ ꯌꯦꯟꯖꯥꯡ ꯆꯔꯕ
ꯎꯝ ꯌꯦꯟꯖꯥꯡꯅꯤ ꯉꯁꯥꯏꯒꯤ ꯉꯥꯅꯨ ꯊꯣꯡꯕꯒ ꯑꯗꯩꯗꯤ ꯀꯔꯤ ꯑ ꯕꯦꯂꯦꯟꯗ꯭ꯔꯤ ꯁꯥꯇꯀ
ꯑꯣ ꯅꯣꯏꯗ ꯍꯣꯏ ꯆꯠꯈꯤꯕ ꯑꯩ ꯉꯥꯗ ꯊꯧꯕꯗꯨꯣꯏꯔꯥ
ꯎꯝ ꯉꯥꯅꯨ ꯊꯣꯡꯕ ꯃꯤꯂꯤ ꯇꯪꯈꯥꯏ ꯃꯤꯂꯤ ꯑꯆꯧꯕ ꯇꯪꯈꯥꯏ ꯈꯔ ꯍꯦꯟꯅ ꯄꯨꯔꯛꯑꯦ
ꯑꯥ
ꯑꯗꯨꯗꯣ
ꯍꯥꯎꯕ꯭ꯔꯣ
ꯍꯥꯥ
ꯍꯥꯎꯕ꯭ꯔꯣ
ꯍꯥꯎ ꯃꯣꯏꯗꯣ ꯃꯍꯥꯎ ꯈꯔ ꯋꯥꯠꯂꯦꯅ ꯑꯃꯨꯛ ꯊꯣꯡꯗꯣꯛꯑꯦ ꯑꯩꯈꯣꯏ ꯃꯍꯥꯎ ꯇꯪꯕꯗ ꯃꯍꯥꯎ ꯋꯥꯠꯂꯦꯅ ꯑꯃꯨꯛ ꯊꯣꯡꯗꯣꯛꯑꯦ ꯑꯩꯈꯣꯏ ꯃꯥꯅ ꯊꯥꯎ ꯈꯤꯇꯪ ꯉꯧꯔꯦ ꯃꯔꯣꯏ ꯃꯄꯥꯡ ꯑꯗꯨꯗꯨꯒ ꯉꯥꯅꯨꯗꯨꯁꯨ ꯃꯅꯝ ꯅꯝꯃꯦꯕꯀꯣ
ꯑꯥ
ꯍꯥꯏꯗꯤ ꯍꯥꯡꯗꯣꯔꯛꯄꯗ ꯉꯥꯅꯨ ꯃꯅꯝ ꯅꯝꯕꯤꯗꯣ ꯑꯗꯨꯗꯨꯒꯤ ꯑꯩꯈꯣꯏ ꯃꯥꯅꯦ ꯌꯥꯝ ꯍꯩꯅꯗ꯭ꯔꯦꯅ ꯎꯞ ꯄꯨꯠꯂꯥꯏ ꯃꯟꯕꯤꯒ ꯑꯃꯨꯛ ꯊꯥꯛꯆꯜꯂꯒ ꯑꯃꯨꯛ ꯊꯣꯡꯗꯣꯛꯑꯦ
ꯍꯥꯎꯕ꯭ꯔꯣ ꯑꯗꯨꯗꯤ
ꯍꯥꯎꯋꯦ ꯊꯣꯡꯗꯣꯛꯑꯃꯤꯅ ꯑꯗꯨ ꯉꯥꯅꯨꯗꯤ ꯌꯥꯝ ꯍꯥꯎꯕ ꯑꯣꯏꯗꯦ ꯍꯥꯏꯗꯤ ꯃꯣꯏ ꯉꯥꯅꯨꯗꯨ ꯕꯣꯏꯂꯔ ꯉꯥꯅꯨ ꯍꯥꯏꯕ꯭ꯔꯥ ꯑꯃ ꯂꯩ ꯗꯥꯏꯅꯦ
ꯑꯥ
ꯑꯟꯃꯥꯏꯅ ꯇꯧꯋꯦꯕ
ꯑꯣ ꯃꯣꯏ ꯗꯨꯀꯥꯟꯗ ꯌꯣꯟꯕꯤꯗꯣ
ꯍꯣꯏ ꯍꯣꯏ ꯗꯨꯀꯥꯟꯗ ꯌꯣꯟꯕꯤ ꯗꯨꯀꯥꯟꯗ ꯌꯣꯟꯕꯤ ꯍꯥꯏꯗꯤ ꯌꯨꯝꯗꯁꯨ ꯂꯣꯏꯅꯔꯦ ꯌꯥꯝ ꯌꯥꯝ ꯍꯧꯖꯩ ꯑꯗꯨ ꯕꯣꯂꯔ ꯉꯥꯨꯅꯨꯗꯣ ꯄꯥꯛ ꯐꯥꯛꯀ ꯈꯣꯡꯉꯒ ꯍꯦꯛꯇ ꯕꯥꯛ ꯕꯥꯛ ꯈꯣꯡꯕꯗꯁꯨ ꯑꯍꯥꯎꯕ ꯑꯃ ꯂꯩꯗꯅꯀꯣ
ꯎꯝ
ꯑꯗꯨꯟ ꯑꯗꯨ ꯅꯠꯇꯦꯕ ꯃꯣꯏꯗꯨꯗꯤ ꯑꯃ ꯗꯥꯏꯔꯦꯛ ꯕꯣꯏꯂꯔ ꯉꯥꯅꯨ ꯀꯥꯏ ꯍꯥꯏꯅꯕꯗꯨꯅꯦꯕ ꯑ ꯁꯔꯨꯒꯗꯣ ꯑꯩ ꯈꯨꯔꯥꯏ ꯌꯥꯝ ꯆꯥꯏꯑꯕ ꯑꯗꯨꯒꯗꯣ ꯈꯨꯊꯣꯠ ꯑꯃ
ꯌꯨꯝꯗ ꯈꯣꯡꯕꯗꯨꯗꯤ ꯃꯩꯇꯩ ꯉꯥꯅꯨ ꯑꯍꯥꯎꯕ ꯂꯩꯕꯅꯦꯍꯦ ꯃꯣꯏꯗꯣ ꯃꯆꯥꯥꯗ ꯑꯃ ꯑꯣꯏꯔꯝꯒꯅꯤ
ꯑꯗꯨꯃꯥꯏꯅ ꯈꯣꯡꯉꯦꯕ ꯑꯩꯈꯣꯏ ꯁꯤ ꯅꯥꯀꯟꯗ ꯑꯃ ꯏꯕꯥꯅꯤꯅ ꯉꯥꯏꯍꯥꯡ ꯋꯥꯔꯤ ꯁꯥꯟꯅꯕꯗ ꯅꯪꯅ ꯉꯥꯅꯨ ꯃꯈꯣꯟ ꯌꯥꯝ ꯇꯥꯏꯑꯅ ꯇꯧꯕꯗꯣ
ꯑꯥ
ꯑꯗꯨ ꯕꯣꯏꯂꯔ ꯉꯥꯅꯨꯅꯦꯕ ꯅꯨꯃꯤꯠ ꯅꯤꯐꯨ ꯃꯉꯥꯅꯤꯗ ꯆꯥꯎꯕ ꯉꯥꯅꯨꯅꯦꯕ
ꯎꯝ ꯆꯥꯕ ꯌꯥꯝ ꯐꯔꯝꯒꯅꯤ
ꯐꯩꯌꯦ ꯆꯥꯕ ꯌꯥꯝ ꯐꯩꯌꯦ ꯃꯆꯤꯟꯖꯥꯛ ꯊꯥ ꯆꯪꯕꯒꯤ ꯃꯈꯣꯟꯒꯗꯣ ꯃꯆꯤꯟꯖꯥꯛ ꯂꯥꯝꯃꯛꯄꯩ ꯃꯈꯣꯟꯒꯗꯨꯗꯤ ꯃꯥꯏ ꯄꯦꯝꯃ ꯇꯟꯕ ꯑꯃ ꯌꯥꯎꯖꯅꯤ
ꯎꯝ
ꯃꯆꯤꯟꯖꯥꯛ ꯄꯤꯖꯈ꯭ꯔꯒꯗꯤ ꯐꯩꯌꯦꯕꯀꯣ ꯄꯤꯖꯗ꯭ꯔꯤꯉꯩꯗ ꯃꯣꯏꯅ ꯂꯥꯝꯕꯩ ꯇꯥꯏꯃꯤꯡꯁꯤꯗꯅꯦ ꯃꯣꯏꯅ ꯈꯣꯡꯕ ꯃꯈꯣꯟꯁꯦ ꯀꯩꯅꯣꯅꯤ ꯇꯟꯕ ꯑꯃ ꯌꯥꯎꯑꯦ
ꯌꯥꯝ ꯀꯟꯅ ꯀꯟꯅ ꯈꯣꯡꯕꯅꯦ ꯑꯣꯛ ꯑꯣꯛ ꯃ ꯆꯛ ꯂꯥꯝꯂꯛꯄꯗꯧꯅꯅꯦ ꯈꯣꯡꯕꯅꯦ
ꯎꯝ ꯏꯁ ꯇꯥꯅꯤꯡꯗꯕꯅ ꯂꯣꯏꯖꯅꯦ
ꯉꯍꯥꯃꯨꯛ ꯑꯩꯅ ꯊꯣꯡꯕꯗꯨꯅ ꯍꯦꯟꯅ ꯍꯥꯎꯔꯝꯒꯅꯤꯗ
ꯍꯥꯎꯋꯦ ꯍꯥꯎꯋꯦ ꯅꯪꯅ ꯊꯣꯡꯕꯗꯣ
ꯑꯗꯨꯒꯤ ꯉꯥꯅꯨꯗꯣ ꯌꯧ ꯕ ꯕꯧ ꯉꯁꯤꯐꯥꯎ ꯆꯥꯔꯝꯒꯤꯔꯣꯏꯗ꯭ꯔ ꯅꯪ
ꯆꯥꯔꯦꯗ ꯑꯗꯨꯕꯨꯗꯤ ꯍꯥꯏꯗꯤ ꯑꯩꯈꯣꯏ ꯃꯥꯅ ꯉꯍꯥꯃꯨꯛ ꯉꯥꯅꯨ ꯂꯥꯕ ꯆꯍꯤ ꯑꯍꯨꯝ ꯃꯔꯤ ꯁꯨꯕ ꯑꯝ ꯊꯣꯡꯒꯤꯕꯀꯣ
ꯑꯥ
ꯑꯗꯨꯗꯤ ꯏꯁ ꯐꯖꯟꯅ ꯍꯥꯎꯋꯦ
ꯆꯥꯛ ꯍꯤꯡꯖꯥꯡ ꯊꯣꯡꯕꯁꯦ ꯅꯣꯏ ꯅꯣꯏ ꯃꯅ ꯊꯣꯡꯕ꯭ꯔꯣ
ꯃꯃꯥꯅ ꯑꯗꯨꯝ ꯊꯣꯡꯉꯦ ꯍꯦꯟꯖꯥꯡ ꯑꯍꯥꯎꯕ ꯊꯣꯡꯉꯗꯤ ꯃꯤꯅ ꯊꯣꯡꯕꯗ ꯃꯥꯡꯉꯒ ꯆꯥꯔꯣꯏꯗꯧ ꯁꯔꯨꯛꯄꯨꯗꯤ ꯃꯥ ꯊꯣꯡꯖꯒꯦꯅ ꯑꯗꯨ ꯑꯗꯨꯝ ꯊꯣꯡꯉꯦ ꯃꯤ ꯁꯨꯡꯊꯣꯡ ꯊꯣꯡꯉꯥꯟꯗꯦ
ꯅꯍꯥꯃꯨꯛ ꯅꯪ ꯕꯥꯔꯗꯦꯒꯤꯗ ꯑꯩꯅ ꯆꯥꯕꯗꯣ
ꯆꯥꯕꯗꯣ ꯎꯝ
ꯑꯗꯨꯗꯣ ꯃꯥꯅ ꯊꯣꯡꯉꯤꯔꯣ
ꯎꯝ ꯃꯃꯥꯅ ꯊꯣꯡꯉꯤꯅꯦ ꯆꯥꯛ ꯏꯁꯤꯡꯅ ꯑꯩꯒꯤ ꯁꯔꯨꯛꯅꯦꯕ ꯀꯣ ꯆꯥꯛ ꯊꯣꯡꯕ ꯑꯗꯒꯤ ꯅꯥꯀꯟꯗ ꯀꯩ ꯍꯥꯏꯔꯦ ꯆꯝꯐꯨꯠꯀꯨꯝꯕ ꯐꯨꯠ ꯄꯥ ꯏꯔꯣꯟꯕꯒꯨꯝꯕ ꯇꯧꯕꯅ ꯑꯩ ꯁꯔꯨꯛ ꯑꯗꯨꯒ ꯃꯦꯟ ꯑꯣꯏꯅ ꯍꯦꯟꯖꯥꯡ ꯑꯍꯥꯎꯕ ꯊꯣꯡꯕꯩꯅ ꯃꯥꯏ ꯁꯔꯨꯛ
ꯑꯗꯣ ꯅꯣꯏ ꯅꯪꯗꯤ ꯁꯥ ꯉꯥ ꯊꯣꯡꯕ ꯍꯩꯇ꯭ꯔꯦ
ꯑꯝ ꯃꯃꯥꯅ ꯑꯗꯨꯝ ꯊꯣꯡꯉꯃꯤꯅ ꯍꯩꯇꯦ
ꯀꯃꯥꯏ ꯇꯧꯗꯣꯏꯕ ꯍꯌꯦꯡ ꯑꯗꯨꯗꯤ
ꯈꯪꯗꯦ ꯉꯥ ꯊꯣꯡꯕꯗꯤ ꯍꯩ ꯑꯩ ꯉꯥ ꯊꯣꯡꯕꯗꯤ ꯑꯩꯈꯣꯏ ꯃꯥꯕꯣꯛ ꯌꯥꯝ ꯀꯩꯅꯣ ꯇꯧꯅꯁꯩ ꯆꯥꯏ ꯌꯥꯝ ꯍꯥꯎꯅ ꯆꯥꯏ ꯑꯗꯨꯒ ꯌꯦꯟꯒꯨꯝꯕꯁꯤꯗꯤ ꯑꯩꯅ ꯁꯨꯡꯊꯣꯡ ꯊꯣꯡꯈꯤꯗꯕꯒꯤꯀꯣ ꯊꯣꯡꯕꯨꯗꯤ ꯊꯣꯡꯉꯦꯕꯀꯣ ꯊꯣꯡ ꯇꯔꯒꯁꯨ ꯑꯩꯈꯣꯏ ꯃꯥꯅ ꯊꯣꯡꯕꯃꯥꯏꯅ ꯃꯍꯥꯎꯗꯣ ꯌꯧ ꯉꯝꯗꯦ ꯍꯥꯏꯕ ꯈꯪꯗꯦ ꯑꯩꯈꯣꯏ ꯃꯥꯗꯤꯀꯣ ꯍꯥ
ꯉꯥ ꯊꯣꯡꯕꯗꯤ ꯑꯩꯅ ꯍꯦꯜꯂꯛꯀꯅꯦꯕ
ꯉꯥ ꯊꯣꯡꯕꯗꯤ ꯑꯩꯅ ꯍꯦꯜꯂꯦꯍꯦ ꯅꯪ ꯊꯣꯡꯉꯤ ꯀꯠꯆꯥꯅꯤ ꯑꯩꯅ ꯍꯦꯟꯅꯤ ꯑꯩꯅ ꯍꯦꯟꯅꯤ
ꯉꯥ ꯊꯣꯡꯕꯁꯦ ꯌꯥꯝ ꯍꯥꯎꯅ ꯊꯣꯡꯕꯁꯦ ꯀꯃꯥꯏ ꯊꯣꯡꯉꯅꯤ ꯑꯝꯇꯥ ꯇꯥꯛꯂꯛꯑꯣꯅꯦ ꯑꯗꯨꯗꯤ
ꯊꯣꯡꯕ ꯑꯩꯗꯤ ꯃꯈꯜ ꯑꯅꯤ ꯊꯣꯛꯅ ꯊꯣꯡꯉꯦ ꯉꯥ ꯑꯩꯅ ꯍꯥꯏꯕꯗꯣ ꯉꯥ ꯐꯨꯠꯂꯒ ꯊꯣꯡꯕ ꯑꯃ ꯊꯥꯎ ꯉꯧꯔꯒ ꯊꯣꯡꯕ ꯑꯃ
ꯐꯨꯠꯂꯥ ꯊꯣꯡꯕ ꯍꯥꯏꯁꯦ ꯁꯣꯛ ꯇꯧꯔ ꯊꯣꯡꯕꯗꯨꯔꯣ
ꯑꯥ ꯁꯣꯛ ꯇꯧꯔ ꯊꯣꯡꯗꯣꯏꯕ ꯑꯍꯥꯟꯕꯗ ꯉꯥꯒꯤ ꯉꯥꯒ ꯆꯥꯅꯒꯗꯕ ꯏꯁꯤꯡꯗꯣ
ꯑꯥ
ꯑꯗꯨꯗꯩꯗꯨꯗ ꯃꯔꯣꯏ ꯃꯄꯥꯡ ꯍꯥꯏꯗꯤ ꯇꯤꯜꯍꯧ ꯆꯥꯅꯝ ꯑꯗꯒꯤ ꯁꯥ ꯃꯔꯣꯏ ꯃꯔꯨ ꯃꯔꯥꯡ ꯐꯖꯅ ꯊꯥꯛꯑꯒ ꯕ꯭ꯔꯣꯡ ꯕ꯭ꯔꯣꯡ ꯕ꯭ꯔꯣꯡ ꯕ꯭ꯔꯣꯡ ꯁꯧꯗꯣꯛꯍꯜꯂꯦꯗꯅꯀꯣ
ꯑꯥ
ꯁꯧꯔꯥ ꯃꯇꯨꯡꯁꯤꯗ ꯉꯥꯁꯦ ꯃꯁꯛ ꯀꯜꯍꯟꯒꯦ ꯍꯥꯏꯇꯥꯔꯗꯤ ꯊꯨꯝꯒꯨꯝꯕ ꯑꯗꯒꯤ ꯍꯩꯒꯨꯝꯕ ꯈꯤꯇꯪ ꯇꯣꯠ ꯇꯥꯔꯒꯗꯤ ꯉꯥꯁꯦ ꯑꯃꯨꯛꯀꯥ ꯍꯦꯟꯅ ꯃꯁꯥꯀꯟꯕꯅꯦꯕꯀꯣ ꯑꯗꯨ ꯅꯠꯇꯕꯤꯗ ꯑꯩꯈꯣꯏꯒꯤ ꯑꯥ ꯍꯣꯏ ꯇꯣꯠꯇ꯭ꯔꯁꯨ ꯌꯥꯕ ꯉꯥ ꯂꯩꯌꯦꯕ ꯍꯥꯏꯗꯤ ꯄꯟꯒꯤ ꯅꯥꯄꯤ ꯆꯥꯕ ꯅꯥꯄꯤ ꯉꯥꯛꯇ ꯊꯥꯛꯑꯥ ꯊꯝꯕ ꯉꯥꯗꯣ ꯑꯗꯨꯗꯤ ꯑꯗꯨꯒꯨꯝꯕ ꯇꯣꯠꯇ꯭ꯔꯁꯨ ꯌꯥꯏꯕ ꯑꯗꯨꯅꯠ ꯇ ꯕꯖꯥꯔꯗꯩ ꯂꯩꯔꯨꯕ ꯉꯥꯁꯤꯗꯤ ꯃꯥꯊꯣꯡ ꯃꯔꯝ ꯈꯪꯗꯦꯗꯅ ꯑꯗꯨꯗꯨꯅ ꯑꯥ ꯍꯩꯒꯨꯝꯕ ꯈꯔ ꯇꯣꯠꯇ ꯌꯥꯗꯦꯕꯀꯣ ꯑꯗꯨꯃꯥꯏꯅ ꯊꯨꯝ ꯈꯔ ꯍꯩ ꯈꯔ ꯇꯣꯠꯁꯤꯟꯕꯤꯔ ꯊꯝꯕꯤ ꯇꯥꯔꯒꯗꯤ ꯉꯥꯗꯣ ꯑꯃꯨꯛꯀ ꯍꯦꯟꯅ ꯍꯥꯎꯗꯣꯏꯅꯦꯕ ꯃꯅꯨꯡꯗ ꯊꯨꯝꯒ ꯆꯪꯁꯜꯂꯥꯒ
ꯑꯣ
ꯑꯃꯥꯏꯅ ꯃꯔꯨ ꯃꯔꯥꯡ ꯐꯖꯅ ꯁꯧꯍꯟꯈ꯭ꯔꯦꯗꯅ ꯉꯁꯥꯏꯒꯤ ꯏꯁꯤꯡꯗꯣ ꯁꯧꯍꯟꯒ꯭ꯔ ꯃꯇꯨꯡꯁꯤꯗ ꯑꯃꯨꯛ ꯉꯥꯁꯦ ꯍꯥꯞꯇꯣꯏꯅꯦꯕ ꯉꯥꯁꯦ ꯍꯥꯞꯄ ꯀꯥꯟꯗ ꯀꯕꯛ ꯀꯕꯛ ꯑꯣꯠꯄꯤꯔꯅꯤ ꯑꯍꯥꯟꯕ ꯍꯥꯞꯈꯤꯕꯒꯤꯀꯣ
ꯑꯗꯒꯤ ꯑꯗꯨꯝ ꯕ꯭ꯔꯣꯡ ꯕ꯭ꯔꯣꯡ ꯕ꯭ꯔꯣꯡ ꯁꯧꯍꯟꯕꯗꯨꯅ ꯁꯧꯍꯟꯕꯗꯨꯅ ꯉꯥꯗꯨꯅ ꯉꯥꯒꯤ ꯃꯍꯩ ꯃꯥꯒꯤ ꯃꯍꯤꯗꯣ ꯉꯥꯗꯒꯤ ꯈꯔꯗꯤ ꯍꯦꯟꯗꯣꯏꯅꯤꯅ ꯑꯗꯨꯒꯤ ꯆꯥꯡꯗꯨꯅ ꯃꯍꯤꯒꯤ ꯆꯥꯡꯗꯨꯅ ꯍꯟꯗꯔꯛꯑꯀꯥꯟꯗ ꯑꯣꯠꯄ ꯌꯥꯗꯦꯀꯣ ꯉꯥ ꯊꯣꯡꯕꯗꯗꯤ ꯉꯥ ꯊꯣꯡꯕꯗꯣ ꯑꯣꯠꯂꯨ ꯇꯥꯔꯒꯗꯤ ꯀꯩꯗꯧꯔꯦ ꯑꯗꯨ ꯂꯣꯏꯅ ꯇꯣꯏꯔꯦ ꯉꯥ ꯄꯤꯁ ꯄꯤꯁꯀꯥ ꯌꯥꯎꯕꯗꯣ ꯑꯗꯨꯃꯥꯏꯅ ꯌꯥꯎꯔꯣꯏꯗꯣꯏꯕ
ꯉꯥ ꯑꯇꯣꯏꯕ ꯊꯣꯡꯕꯗꯣ ꯃꯣꯏꯅ ꯄꯤꯁ ꯄꯤꯁꯀꯥ ꯌꯥꯎꯍꯂꯏꯗꯣ ꯁꯣꯡꯑꯣꯠ ꯑꯣꯇꯥꯕꯤ ꯊꯣꯡꯕꯩꯅꯦꯕ ꯕꯥꯃꯣꯅ ꯊꯣꯡꯉꯤꯗꯣ ꯕꯥꯥꯃꯣꯅ ꯊꯥꯎ ꯑꯍꯥꯟꯕ ꯆꯝꯨ ꯉꯧꯗ꯭ꯔꯣ ꯑꯗꯨ ꯉꯧꯔꯒ ꯉꯥꯗꯣ ꯍꯥꯞꯆꯟꯅꯔꯒ ꯑꯩꯈꯣꯏꯒꯤ ꯎꯝ ꯀꯣꯟꯁꯦ ꯀꯩ ꯍꯥꯏꯔꯦ ꯎꯝ ꯆꯐꯨꯗ ꯊꯣꯡꯉꯤꯗꯅ ꯃꯣꯏꯅ ꯊꯣꯡꯕꯗꯣ ꯑꯗꯨꯗꯣ ꯐꯗꯤꯅ ꯐꯗꯤꯅ ꯅꯠꯇ꯭ꯔꯁꯨ ꯃꯣꯏꯒꯤ ꯆꯞꯅꯕꯗꯅ ꯆꯞꯄꯒ ꯈꯥꯕꯩ ꯁꯨꯡꯅ ꯊꯥꯗꯕꯤꯗ ꯇꯛ ꯇꯛ ꯍꯨꯝꯒꯠꯂꯒ ꯑꯣꯟꯗ꯭ꯔꯣ ꯑꯗꯨ ꯀꯩꯒꯤꯅꯣ ꯉꯥꯛꯇꯣꯏꯗꯅꯕꯅꯦꯕ ꯑꯗꯨꯒ ꯅꯥꯀꯟꯗ ꯌꯥꯏꯁꯜꯂꯒ ꯊꯝꯃꯣꯏꯁꯤꯡꯗꯨꯕꯨ ꯍꯩꯖꯟꯗ꯭ꯔꯥ ꯍꯥꯏꯗꯤ ꯉꯥꯗꯣ ꯀꯨꯏꯅ ꯉꯧꯔꯒꯁꯨ ꯊꯝꯗꯕꯅꯦꯕ ꯉꯥꯗꯣ ꯇꯣꯏꯗꯅꯕꯒꯤꯅꯦꯕ ꯃꯣꯏꯃꯥꯏꯅ ꯇꯧꯗꯣ ꯑꯗꯣ ꯑꯗꯨꯃꯥꯏꯅ ꯇꯧꯕꯗꯣ ꯇꯧꯗꯕꯤꯗꯅꯦ ꯍꯧꯖꯤꯛꯀꯤ ꯑꯩꯅ ꯍꯥꯏꯕ ꯉꯥ ꯏꯁꯤꯡ ꯍꯍꯥꯟ ꯁꯧꯍꯟꯕꯤꯗꯣ ꯑꯗꯨꯃꯥꯏꯅ ꯇꯧ ꯇꯥꯔꯒꯗꯤ ꯑꯃꯨꯛꯀ ꯍꯦꯟꯅ ꯁꯨꯡꯗꯣꯏ꯭ꯔꯦ ꯉꯁꯥꯏꯒꯤ ꯊꯥꯎ ꯉꯧꯔꯒ ꯉꯥꯗꯣ ꯍꯥꯞꯆꯤꯜꯂꯒ ꯑꯣꯣꯟꯕꯗꯨꯗꯤ ꯑꯃꯨꯛ ꯇꯣꯏꯑꯕ ꯑꯗꯨꯒ ꯑꯩꯅ ꯍꯧꯖꯤꯛ ꯍꯥꯏꯕꯗꯤ ꯏꯁꯤꯡ ꯍꯥꯞꯄꯒ ꯇꯧꯕꯗꯣ ꯑꯗꯨꯗꯤ ꯇꯣꯏꯗꯦ ꯑꯗꯨꯒ ꯍꯥꯎꯁꯨ ꯑꯗꯨꯝ ꯍꯥꯎꯋꯦꯕ ꯍꯥꯎꯋꯦ ꯍꯥꯏꯕꯗꯤ ꯑꯩꯈꯣꯏ ꯃꯤ ꯈꯔ ꯑꯃꯅꯗꯤ ꯍꯩꯅꯗꯕ ꯍꯪꯒꯣꯏꯕꯁꯨ ꯌꯥꯎꯕꯀꯣ ꯊꯥꯎ ꯉꯧꯗꯕꯤ ꯊꯣꯡꯉꯦ ꯀꯥꯏꯅꯒ ꯑꯗꯣ ꯊꯥꯎ ꯁꯣꯛ ꯐꯖꯅ ꯇꯧꯗꯣꯏꯅꯦꯕ ꯊꯥꯎ ꯁꯣꯛꯁꯤꯅ ꯅꯥꯀꯨꯞꯄꯤ ꯅꯄꯥꯛꯄꯤ ꯒꯕ ꯅꯥꯀꯨꯞꯄꯤꯒꯨꯝꯕ ꯑꯗꯨꯗ ꯀꯩꯗꯧꯔꯦ ꯇꯦꯖꯄꯥꯠ ꯀꯩꯀꯩ ꯍꯥꯞꯇꯣꯏꯕ ꯁꯤꯡ ꯀꯩꯀꯩ ꯇꯦꯖꯋꯥꯠ ꯀꯩꯀꯩꯗꯣ ꯑꯗꯨ ꯐꯖꯅ ꯍꯥꯞꯄꯤꯔꯒ ꯁꯣꯛ ꯇꯧꯗꯣꯏꯕ
ꯉꯁꯥꯏꯒꯤ ꯅꯪꯠꯇꯅꯦ
ꯑꯥ
ꯉꯁꯥꯏꯒꯤ ꯅꯪꯒꯤ ꯉꯥ ꯐꯨꯠꯄꯗꯣ
ꯎꯝ
ꯑ ꯑꯩꯅ ꯍꯪꯅꯤꯡꯕ ꯀꯩꯅꯣꯝ ꯂꯩꯔꯦꯕꯀꯣ ꯉꯁꯥꯏꯒꯤ ꯅꯪꯅ ꯉꯥ ꯐꯨꯠꯄꯗ ꯃꯍꯤ ꯍꯥꯞꯄꯤꯗꯅ
ꯎꯝ
ꯑꯗꯨꯒꯤ ꯃꯍꯤ ꯍꯥꯞꯇ꯭ꯔꯤꯉꯩ ꯃꯃꯥꯡꯗꯅꯦ ꯊꯥꯎ ꯌꯩꯕ꯭ꯔꯥ ꯌꯩꯗꯕ꯭ꯔꯣ
ꯌꯥꯩꯗꯦ ꯊꯥꯎ ꯌꯥꯩꯔꯣꯏ ꯑꯩꯅ ꯍꯥꯏꯁꯦ ꯃꯍꯤꯗꯣ ꯍꯥꯟꯅ ꯁꯥꯍꯜꯂꯒ
ꯃꯍꯤꯗ ꯁꯥꯥꯟꯔꯒ ꯃꯔꯣꯏ ꯃꯄꯥꯡ ꯀꯩꯀꯥꯂꯣꯏ ꯊꯥꯀꯠꯂꯒ ꯄꯣꯔꯣꯛ ꯑꯃꯧꯛ ꯁꯣꯟꯗꯒ
ꯎꯝ ꯃ ꯁꯂ ꯐꯨ ꯇꯣꯏꯅꯦꯕ ꯑꯩꯈꯣꯏꯒꯤ ꯑꯥ
ꯑꯗꯨꯒ ꯃꯍꯁꯤ ꯀꯪꯗꯕ ꯉꯥꯏꯔꯅꯤ
ꯎꯝ ꯃꯍꯤ ꯀꯪꯊꯕ ꯉꯥꯏꯔꯅꯦ ꯑꯗꯨꯗꯨꯒꯅꯦ ꯃꯍꯤ ꯑꯗꯨ ꯂꯣꯏꯅ ꯊꯥꯛꯀꯗꯕꯅꯤ ꯃꯆꯨꯗꯩ ꯀꯩꯗꯒꯤ ꯑꯩ ꯉꯁꯥꯏ ꯍꯥꯏꯕꯗꯣ ꯃꯥꯒꯤ ꯊꯥꯒꯗꯕ ꯃꯔꯣꯏ ꯃꯄꯥꯡꯒꯩ ꯂꯣꯏ ꯊꯥꯡꯉꯒ ꯁꯧꯍꯟꯗꯣꯏꯅꯤ ꯍꯥꯏꯕꯗꯣ
ꯑꯥ
ꯑꯗꯨ ꯃꯆꯨꯒ ꯂꯣꯏ ꯁꯧꯍꯟꯒꯗꯕꯅꯦ ꯑꯩꯅ ꯅꯨ ꯑꯗꯨꯗꯣ ꯐꯖꯅ ꯊꯣꯡꯕꯗ ꯍꯥꯎꯅ ꯆꯥꯕ ꯌꯥꯏꯌꯦꯅ ꯈꯪꯗꯣꯏꯁꯤꯅꯅꯦ ꯉꯥꯁꯦ ꯑꯩꯈꯣꯏ ꯃꯥ ꯑꯃꯅ ꯄꯟ ꯇꯧꯕꯁꯤꯗꯅꯦ ꯉꯥ ꯃꯁꯥꯟꯕꯁꯦ ꯃꯁꯥ ꯅꯥꯕ ꯍꯥꯏꯁꯦ ꯅꯥꯕ ꯍꯧꯔꯛꯄꯒꯤ ꯑꯩꯈꯣꯏ ꯈꯔ ꯄꯦꯠꯂꯤ ꯄꯦꯠꯂꯤ ꯇꯧꯔꯛꯄ ꯇꯥꯏꯃꯤꯡꯗꯣ
ꯑꯥ
ꯑꯗꯨꯅꯦꯕ ꯄꯨꯔꯥ ꯕ꯭ꯔ ꯄꯦꯠꯄꯁꯨ ꯅꯠꯇꯕꯤꯗ ꯑꯃ ꯂꯩꯇꯥꯏ ꯂꯩꯗ꯭ꯔꯅꯦ ꯑꯗꯨꯒꯤ ꯇꯥꯏꯃꯤꯡꯗꯨꯅꯦꯕ ꯃꯥꯅ ꯁꯦꯝꯃꯒ ꯊꯅꯝꯃꯤꯁꯦ ꯑꯗꯨ ꯁꯤꯁꯦ ꯑꯩꯈꯣꯏꯃꯥꯅ ꯑꯩꯅ ꯃꯁꯤ ꯊꯥꯎ ꯉꯧꯕ ꯌꯥꯔꯔꯣꯏ ꯉꯥꯁꯦ ꯂꯣꯏ ꯇꯣꯏꯈ꯭ꯔꯅꯤ ꯐꯨꯠꯂꯒꯣꯏ ꯑꯣꯏꯅ ꯊꯣꯡꯉꯁꯦꯅ ꯐꯨꯠꯂ ꯊꯣꯡꯑꯈꯤꯕꯀꯣ ꯑꯗꯨꯗꯣ ꯑꯗꯨꯀꯥꯟꯗ ꯑꯩꯅꯅꯦ ꯐꯖꯅ ꯃꯔꯣꯏ ꯃꯄꯥꯡ ꯀꯩꯀꯩ ꯍꯥꯏꯗꯤ ꯉꯥ ꯈꯔ ꯄꯠꯂꯤ ꯄꯠꯂꯤ ꯇꯧꯕꯏꯁꯦ ꯑꯗꯨꯝ ꯃꯅꯝ ꯅꯝꯃꯤꯗꯅ ꯅꯝꯗꯅꯕꯅꯦꯅ ꯃꯔꯣꯏ ꯃꯄꯥꯡꯁꯦ ꯐꯖꯅ ꯊꯥꯛꯑꯦ ꯍꯩꯔꯤꯕꯣꯛꯇꯒꯤ ꯀꯩꯗꯒꯤ ꯊꯥꯛꯄ ꯌꯥꯕꯝ ꯃꯍꯥꯎ ꯊꯣꯛꯀꯗꯕ ꯃꯔꯣꯏ ꯃꯄꯥꯡꯈꯩꯁꯦ ꯊꯥꯛꯑꯦ ꯑꯗꯨ ꯐꯖꯅ ꯐꯨꯠꯂꯦ ꯐꯨꯠꯂꯒ ꯀꯣꯟꯅ ꯊꯪꯅ ꯀꯩꯅꯣ ꯇꯧꯋꯦ ꯍꯝ ꯊꯥꯎ ꯁꯣꯛ ꯐꯖꯅ ꯇꯧꯔꯦ ꯊꯥꯎ ꯁꯣꯛ ꯇꯧꯕꯗꯨꯗꯁꯨ ꯍꯤꯡ ꯍꯤꯡꯗꯤ ꯑꯗꯨꯝ ꯐꯨꯠꯄꯗ ꯍꯥꯥꯞꯈ꯭ꯔꯦꯀꯣ ꯖꯤꯔꯥ ꯃꯤꯊꯤ ꯑꯗꯨꯒꯨꯝꯕ ꯃꯔꯣꯏ ꯃꯄꯥꯡꯁꯤꯡꯁꯦ ꯋꯥꯠꯄ ꯌꯥꯗꯦꯕ ꯈꯪꯕ꯭ꯔꯥ ꯃꯔꯨ ꯃꯔꯥꯡ ꯃꯆꯜ ꯀꯩ ꯀꯩ ꯑꯗꯣ ꯑꯗꯨ ꯋꯥ ꯇꯥꯔꯒꯗꯤ ꯑꯗꯨꯝ ꯃꯅꯝ ꯅꯝꯃꯦ
ꯑꯣ ꯑꯩꯈꯣꯏ ꯉꯥ ꯊꯣꯡꯕꯆꯏꯗ ꯑꯃꯨꯛ ꯃꯈꯜ ꯑꯅꯤ ꯊꯣꯡꯉꯦꯕꯀꯣ
ꯎꯝ
ꯑꯩꯅ ꯊꯣꯡꯁꯤꯅ ꯀꯩꯅꯣ ꯇꯧꯕ ꯑ ꯉꯁꯥꯏꯒꯤ ꯊꯥꯡꯉꯧꯕꯤꯗꯨ ꯑꯃ ꯂꯩꯔꯅꯤꯗꯅ ꯗꯥꯔꯦꯛ ꯉꯥꯗꫭ
ꯎꯝ
ꯑꯗꯨ ꯅꯠꯇꯕꯤ ꯑꯃ ꯊꯣꯡꯅꯦꯕꯀꯣ ꯑꯩꯅ ꯑꯃꯨꯛ
ꯎꯝ
ꯍꯥꯎꯗꯨ ꯍꯩꯔꯦꯗꯅ
ꯎꯝ
ꯑꯗꯨꯒ ꯉꯥꯗꯨꯒ ꯆꯥꯟꯅꯒꯗꯕꯁꯦ ꯑꯗꯨꯒ ꯉꯥꯒ ꯄꯦꯠꯂꯕ ꯇꯣꯏꯗꯧꯔꯕ ꯈꯪꯉꯕꯀꯣ ꯑꯗꯨꯗꯤ ꯀꯩꯅꯣ ꯍꯥꯏꯁꯦ ꯊꯥꯎꯗ ꯉꯥ ꯉꯧꯕꯗ ꯇꯥꯔꯣꯏꯕꯀꯣ
ꯎꯝ
ꯑ ꯉꯁꯥꯏꯒꯤ ꯃꯆꯨ ꯀꯩꯀꯥꯗꯨꯗ ꯊꯤꯠꯂꯅꯤꯗꯅ ꯏꯁꯤꯡꯗ ꯅꯪ ꯉꯁꯥꯏ ꯉꯁꯥꯏꯒꯤ ꯊꯥꯎ ꯍꯩꯈꯤꯕ ꯊꯥꯎꯗꯣ ꯑꯗꯨꯗ ꯃꯔꯣꯏ ꯃꯥ ꯑꯥ ꯀꯩꯅꫭ ꯑꯥ ꯑꯩꯈꯣꯏꯒꯤ ꯆꯗꯝ ꯁꯨꯕꯁꯦ ꯆꯤꯡ ꯀꯩꯀꯥꯗꯨ ꯈꯤꯇꯪ ꯌꯥꯝꯗꯕꯤ ꯉꯧꯕꯤꯔꯅꯤꯗꯅ ꯑꯗꯨꯒ ꯃꯔꯨ ꯃꯔꯥꯡ ꯀꯩꯀꯥꯗꯣ ꯉꯁꯥꯏꯒꯤ ꯊꯤꯛꯄꯗꯨ ꯂꯣꯏ ꯍꯥꯞꯈ꯭ꯔꯅꯦꯕ ꯃꯔꯣꯛ ꯀꯩꯀꯥ ꯂꯣꯏ ꯍꯥꯞꯆꯤꯜꯂꯒ ꯀꯩꯅꯣ ꯇꯧꯔꯅꯤ ꯊꯥꯗꯒꯅꯤꯗꯅ ꯑꯗꯨꯗꯩ ꯕꯨꯔꯨ ꯕꯨꯔꯨ ꯁꯥꯎꯍꯜꯂꯅꯦꯕꯀꯣ ꯅꯪꯖꯜ ꯈꯤꯇꯪ ꯅꯪꯖꯜꯂꯥꯛꯄ ꯇꯥꯏꯃꯤꯡ ꯑꯃ ꯌꯥꯎꯔꯀꯅꯦꯕ ꯌꯥꯝ ꯅꯪꯖꯜ ꯐꯠꯇꯕ ꯑꯗꯨꯗ ꯉꯥꯗꯤ ꯊꯥꯗꯔꯒ ꯑꯣꯠꯂꯅꯤꯗꯅ ꯑꯗꯨꯒ ꯉꯥꯖꯦ ꯃꯌꯥꯏ ꯈꯤꯇꯪ ꯐꯥꯠꯇꯣꯛꯄꯤꯔꯅꯤ ꯑꯗꯨꯒ ꯄꯈꯨꯝ ꯈꯨꯝꯖꯤꯜꯂ ꯊꯝꯈ꯭ꯔꯅꯦꯕ ꯀꯉꯥꯔ ꯊꯨꯝ ꯀꯩꯀꯥ ꯂꯣꯏ ꯍꯥꯞꯔꯅꯤꯗ ꯉꯥꯒꯤ ꯃꯍꯤꯗ ꯂꯣꯏ ꯊꯣꯛꯂꯛꯑꯅꯦꯕꯀꯣ ꯃꯥꯒꯤ ꯃꯍꯤ ꯊꯣꯄꯗꯨꯗ ꯑꯃꯨ ꯉꯁꯥꯏ ꯑꯗꯨꯃꯥꯏ ꯃꯌꯥꯏ ꯍꯍꯟꯈꯤꯕꯗꯣ
ꯎꯝ
ꯑꯗꯨꯗꯩ ꯈꯥꯕꯩꯁꯤꯅ ꯀꫭꯠꯂ ꯀꯣꯠꯂꯒ ꯑꯀꯣꯏꯕꯁ ꯆꯥꯏꯕꯤ ꯔꯅꯤ ꯗꯅ ꯕꫭꯔꫭꯡ ꯕꫭꯔꫭꯡ ꯃꯔꫭꯡ ꯁꯧꯕꯗꯣ ꯆꯥꯏꯕꯤꯔꯅꯤ ꯖꯜꯂꯤ ꯍꯥꯏꯕ ꯇꯥꯏꯃꯤꯡꯗꯨꯗ ꯑꯂꯨꯖꯦ ꯄꯤꯛꯅ ꯁꫭꯏꯕ ꯑꯂꯨꯁꯦ ꯆꯥꯏꯒ꯭ꯔꯅꯦꯕ ꯑꯃꯣ ꯑꯗꯨꯒ ꯉꯥꯏꯍꯥꯛꯇꯪ ꯊꯝꯃꯒ ꯎꯞꯄꯒ ꯑꯗꯨꯗ ꯏꯁꯤꯡ ꯑꯁꯥꯕ ꯑꯌꯥꯏꯕꯗꯣ ꯅꯥꯀꯟꯗ
ꯎꯝ
ꯑꯗꯨꯗ ꯍꯩꯖꯟꯕꯤꯔꯅꯤ ꯉꯥ ꯑꯗꯨꯗꯒ ꯑꯗꯩ ꯕꯨꯗꯨꯛ ꯕꯨꯗꯨꯛ ꯕꯨꯗꯨꯛ ꯁꯧꯔꯛꯑꯅꯦꯕ ꯁꯧꯔꯛꯑꯀꯥꯟꯗ ꯉꯁꯥꯏꯒꯤ ꯉꯥꯗꯨꯅ ꯃꯈꯥꯗ ꯅꯞꯁꯜꯂꯝꯕ ꯌꯥꯎꯕꯗꯣ ꯈꯤꯇꯪ ꯑꯗꯨ ꯑꯣꯠ ꯄꯤꯔꯒ ꯀꯩꯅꯣ ꯇꯧꯔꯅꯤ ꯑꯥ ꯁꯧꯍꯜꯂꯅꯤ ꯅꯞꯄꯗꯨ ꯅꯞ ꯇꯅꯕ ꯑꯗꯨ ꯇꯣꯏꯔꯛꯄꯗ ꯊꯥꯎ ꯃꯆꯨꯝ ꯈꯤꯇꯪ ꯍꯩꯔꯒ ꯃꯔꯣꯏ ꯅꯥꯀꯨꯞꯄꯤꯗꯣ ꯑꯗꯨꯅ ꯁꯣꯛ ꯇꯧꯔꯒꯅꯦ ꯍꯩꯖꯜꯂ
ꯑꯗꯨꯒ ꯑꯗꯨꯝ ꯀꯩꯅꯣ ꯇꯧ ꯆꯥꯕ ꯌꯥꯔꯦ
ꯎꯝ
ꯑꯗꯨꯃꯥꯏ ꯊꯣꯡꯉꯦ ꯅꯪꯒꯤ ꯍꯧꯖꯤꯛ ꯐꯨꯠꯄꯗꯣ ꯑꯗꯨꯗꯤ ꯑꯃꯨꯛꯇ ꯊꯣꯡꯉ ꯆꯥꯗ꯭ꯔꯤ
ꯆꯥꯎ ꯍꯥꯎꯕꯅꯦ
ꯑꯗꯨ ꯊꯥꯎ ꯁꯨꯡꯉꯧ ꯉꯧꯔꯣꯏꯗꯕꯔꯥꯕ
ꯁꯨꯡꯉꯧ ꯉꯧꯔꯣꯏ ꯃꯤ ꯃꯌꯥꯝ ꯉꯛꯏꯅꯤ ꯀꯩꯅꯣ ꯉꯥꯖꯦ ꯀꯃꯥꯏꯟ ꯊꯣꯡꯉꯤꯅꯣ ꯑꯅ ꯁꯨꯡꯇꯣꯏ ꯇꯣꯏꯗꯦꯅ ꯑꯩꯅ ꯍꯥꯏꯗꯣ ꯉꯥ ꯃꯁꯥ ꯅꯥꯕꯗꯣ ꯑꯝꯇ ꯇꯣꯏꯗꯦꯕ ꯈꯪꯕꯔꯥ
ꯑ
ꯑꯗ ꯍꯥꯎꯖꯨ ꯍꯥꯎꯕ ꯑꯈꯣꯏꯃꯥꯟꯅꯕꯣ ꯍꯥꯏꯅꯤ ꯀꯩꯅꯣ ꯅꯪꯅ ꯅꯣꯡꯃ ꯉꯥ ꯃꯁꯥ ꯅꯥꯕ ꯊꯣꯡꯒꯤꯕꯗꯣ ꯑꯗꯨ ꯌꯥꯝ ꯆꯥꯅꯤꯡꯉꯦꯅ ꯍꯥꯏꯖꯥꯅꯤ ꯍꯧꯖꯤꯛꯐꯥꯎ
ꯑꯈꯣꯏ ꯌꯨꯝꯗ ꯉꯥ ꯊꯣꯡꯕꯗꯅꯦ ꯑꯩꯈꯣꯏ ꯏꯃꯥ ꯅ ꯉꯥ ꯊꯣꯡ